ꯍꯂꯣ
ꯑꯣꯥꯎ ꯍꯜꯂꯣ ꯇꯥꯕ꯭ꯔꯥꯣ
ꯊꯥꯕ꯭ꯔꯣ
ꯍꯣꯏ ꯇꯥꯏ ꯇꯥꯗ꯭ꯔꯣ
ꯍꯣꯏ ꯑꯩꯁꯨ ꯇꯥꯏꯑꯦ
ꯑ
ꯍꯧꯖꯤꯗꯤ ꯀꯥꯏ ꯇ ꯑꯗꯨꯒꯦ
ꯁ ꯇꯥꯎꯗ ꯐ꯭ꯔꯤꯗ ꯂꯩꯕꯩꯅꯤꯅꯦ ꯀꯣꯜ ꯇꯧꯔꯤꯁꯦ
ꯆꯥꯛ ꯊꯣꯡꯉꯕꯣ
ꯊꯣꯡꯕ ꯍꯧꯒꯦ ꯇꯧꯋꯦ ꯍꯣ
ꯍꯥꯎꯗ꯭ꯔꯔꯤ
ꯍꯧꯒꯦ ꯇꯧꯔꯦ ꯊꯣꯡꯕ ꯁꯦꯝ ꯁꯥꯕ ꯍꯧꯔꯦ
ꯑꯣ ꯅꯪ ꯅꯁꯟꯗ ꯂꯩꯕ꯭ꯔꯣ
ꯑꯥ
ꯂꯗꯥ
ꯑꯔ ꯑꯦꯇ
ꯔꯅꯤ ꯐꯤ ꯀ ꯀꯃ ꯑꯣꯏꯒꯦꯅꯒꯦ
ꯔꯦꯟꯁꯤꯤ
ꯑꯥ
ꯋꯥꯟ ꯄꯣꯏꯟ ꯐꯥꯏꯚ ꯀꯦ
ꯔꯨꯝꯨꯝ ꯑꯃꯃꯛ
ꯑꯣ ꯔꯝꯕ ꯃꯗ
ꯑꯠꯆꯥ ꯃꯤ ꯌꯥꯝ ꯂꯩꯕ꯭ꯔꯣ ꯅꯣꯏ ꯔꯦꯟ ꯂꯩꯕꯗ ꯅꯣꯏ ꯂꯩꯕꯗꯣ ꯗꯤ ꯣ ꯅꯠꯇꯗꯤ ꯀꯃꯥꯏꯅ ꯇꯧꯒꯦ
ꯑꯥ ꯜꯗꯤꯡꯅꯦ
ꯑꯗꯨꯗꯤ ꯃꯤꯁꯨ ꯌꯥꯝ ꯂꯩꯔꯝꯅꯤꯅꯦ ꯔꯦꯟꯗ
ꯑꯥ ꯌꯥꯝ ꯌꯥꯝ ꯍꯥꯏꯗꯤ ꯃꯤ ꯌꯥꯝꯗꯤ ꯌꯥꯝꯗꯦꯗ
ꯎꯝ ꯔ ꯋꯥꯟ ꯄꯣꯏꯟ ꯐꯥꯏꯚꯗꯤ ꯌꯥꯝꯕꯗꯤ ꯅꯠꯇꯦꯅꯦ ꯑꯗꯨꯝ ꯔꯤꯖꯅꯦꯕꯜꯗꯤ ꯑꯣꯏꯋꯦꯅꯦꯀꯣ
ꯑꯣ ꯆꯨꯝꯃꯦ ꯑꯗꯣ ꯑꯩ ꯀꯩꯅꯣꯒꯤ ꯑꯩꯒꯤ ꯀꯥꯗꯤ ꯄꯤꯛꯄꯀꯣ
ꯑꯣ ꯂꯩꯕꯗꯤ ꯅꯨꯡꯉꯥꯏꯕ꯭ꯔꯣ ꯋꯥꯁꯔꯨꯝ ꯀꯨꯝꯕ
ꯋꯥꯁꯔꯨꯝꯗꯤ ꯑ ꯏꯁꯤꯡꯕꯨꯗꯤ ꯑꯗꯨꯝ ꯆꯁꯤꯡ ꯑꯇꯣꯧꯕꯗꯤ ꯂꯣꯏ ꯅꯨꯡꯉꯥꯏ ꯋꯥꯁꯔꯨꯝꯗꯤ ꯈꯔ ꯅꯨꯡꯉꯥꯏꯇꯦ ꯍꯥꯏꯗꯤ ꯄꯩꯁꯥꯒꯤ ꯑꯩꯣꯏꯒꯤ ꯔꯦꯟꯒꯤ ꯐꯒꯤ ꯑ ꯀꯩ ꯍꯥꯏꯅꯤ ꯌꯥꯏꯦ ꯍꯥꯏꯇꯥꯔꯦꯅꯦ ꯋꯥꯁꯔꯨꯝꯗꯤ ꯈꯔꯗꯤ ꯅꯨꯡꯉꯥꯏꯗꯦꯕꯀꯣ ꯑꯗꯨ ꯔꯦꯟꯗꯤ ꯍꯣꯡꯕꯅꯤꯅ
ꯎꯝ
ꯑ
ꯅꯣꯏꯒꯤ ꯔꯦꯟ ꯐꯤ ꯍꯣꯡꯉꯦ ꯋꯥꯟ ꯊꯥꯎꯖꯟ ꯐꯥꯏꯚ ꯍꯟꯗ꯭ꯔꯦꯗꯗꯤꯀꯣ
ꯑꯥ
ꯝ ꯍꯣꯡꯒꯦ ꯍꯥꯏꯕꯩ ꯌꯥꯏ ꯍꯧꯖꯤꯛꯇꯤ ꯔꯦꯟꯗꯣ ꯑꯗꯨꯗ ꯑꯗꯨꯗ ꯊꯤꯕꯗꯣ ꯌꯥꯝ ꯌꯥꯝ ꯂꯨꯑꯦꯕ ꯚꯦꯂꯤꯗꯗꯤꯀꯣ
ꯑꯣ ꯅꯪꯗꯤ ꯃꯄꯥꯟ ꯍꯥꯏꯗꯤ ꯑꯥꯎꯠꯁꯥꯏꯠ ꯆꯠꯂꯣꯏꯗ꯭ꯔꯣ
ꯍꯥꯏ ꯆꯠꯇꯣꯏ ꯍꯥꯏꯗꯤ
ꯑꯣ ꯀꯩꯗꯧꯅꯒ
ꯈꯔꯗꯤ ꯂꯩꯅꯤ ꯁꯤꯗ
ꯑꯥ
ꯁꯤꯗ ꯑꯗꯨꯝ ꯂꯩꯅꯦꯕꯀꯣ
ꯑꯣ ꯃꯄꯥꯟ ꯆꯠꯅꯕꯒꯤ ꯊꯧꯔꯥꯡ ꯇꯧꯗꯦ
ꯅꯣꯏ ꯑꯗꯨꯒꯨꯝꯕ ꯇꯧꯗꯤꯦ ꯑꯩꯗꯤ ꯁꯤꯗ ꯑꯗꯨꯝ ꯅꯨꯡꯉꯥꯏꯑꯦꯗ ꯑꯩꯈꯣꯏ ꯁꯤꯗꯦꯗ
ꯑꯣ ꯀꯩꯗꯧꯔꯦ ꯆꯠꯅꯤꯡꯗꯕꯩꯒꯤꯔꯣ
ꯀꯣꯏ ꯑꯩ ꯆꯠꯅꯤꯡꯗꯦ ꯏꯟꯚꯥꯏꯔꯣꯟꯃꯦꯟꯗꯨꯀꯣ
ꯑꯥ
ꯔꯣ ꯃꯗ ꯌꯥꯝ ꯁꯥꯏꯌꯦ ꯍꯥꯏꯌꯦꯕ ꯌꯥꯝ ꯂꯩꯕ ꯅꯨꯡꯉꯥꯏꯇꯦ ꯍꯥꯏꯌꯦꯕꯀꯣ
ꯍꯣꯏ ꯑꯗꯨꯗꯤ ꯆꯨꯝꯃꯦ ꯇ ꯑꯣꯏꯔꯁꯨ ꯃꯄꯥꯟꯒꯤ ꯍꯥꯏꯗꯤ ꯑꯦꯛꯁꯄꯤꯔꯤꯌꯦꯟꯁ ꯈꯔ ꯂꯩꯕꯗꯤ ꯐꯅ
ꯑꯦꯛꯁꯄꯤꯔꯤꯌꯦꯟꯁꯇꯣ
ꯑꯥ
ꯑꯣ ꯆꯠ ꯍꯣꯏ ꯑꯗꯨꯁꯨ ꯆꯨꯝꯃꯦ ꯃꯣꯏꯒꯤ ꯃꯤ ꯑꯇꯣꯞꯄ ꯑꯥꯎꯠꯁꯥꯏꯠꯒꯤ ꯏꯟꯚꯥꯏꯔꯣꯟꯃꯦꯟ ꯅꯠꯇ꯭ꯔꯒ ꯃꯥꯥꯏꯗꯣ ꯃꯤꯒꯤ ꯏꯁꯇꯦꯟꯗꯔꯒꯨꯝꯕ ꯍꯣꯏ ꯑꯗꯨꯁꯨ ꯑꯗꯨ ꯔꯣꯝꯗ ꯍꯥꯏꯕꯗꯤ ꯆꯨꯝꯃꯦ ꯅꯪ ꯍꯥꯏꯕꯗꯣ
ꯑ
ꯅꯪꯗꯤ ꯍꯣꯏꯒ꯭ꯔꯦꯁꯟꯒꯨꯝꯕ ꯂꯣꯏꯔꯗꯤ ꯅꯪ ꯀ ꯊꯣꯛꯒꯦꯅ ꯑꯗꯨꯒꯨꯝꯕ ꯋꯥꯈꯜ ꯂꯩꯕ꯭ꯔꯣ
ꯑꯧ ꯗꯦꯜꯍꯤꯗ ꯑꯩꯈꯣꯏ ꯑꯩꯒꯤ ꯏꯕꯨꯡ ꯑꯍꯥꯟ ꯑꯍꯥꯟꯕ ꯏꯕꯨꯡꯗꯣ ꯑꯩꯈꯣꯏ ꯗꯥꯗ ꯎ ꯗꯦꯜꯂꯤꯗ ꯃꯥꯏ ꯅꯨ ꯄꯤꯒ ꯂꯩꯌꯦꯕꯀꯣ
ꯑ
ꯑꯗꯨ ꯑꯩ ꯒ꯭ꯔꯦꯖꯨꯑꯦꯁꯟ ꯂꯣꯏꯔꯒ ꯗꯦꯜꯂꯤ ꯆꯠꯇꯣꯏ ꯀꯅꯤ ꯈꯜꯂꯦ ꯍꯧꯖꯤꯛꯇꯤ
ꯑꯣ ꯑꯗꯨꯗꯤ ꯐꯩꯌꯦꯅꯦ
ꯈꯪꯗ꯭ꯔꯦꯗ ꯄ꯭ꯂꯥꯟꯗꯤ ꯂꯩꯔꯦ ꯑꯗꯣ ꯑꯁ ꯃꯇꯝ ꯃꯇꯝꯁꯦ ꯇꯝꯕ ꯉꯝꯗ꯭ꯔꯦꯕꯀꯣ
ꯎ